ꯎꯝ
ꯀꯩꯗꯧꯔꯝꯃꯤꯅꯣ?
ꯀꯃꯥꯏ ꯇꯧꯔꯝꯃꯤꯒꯦ
ꯑꯩꯁꯦ ꯐꯤ ꯉꯍꯥꯛ ꯁꯥꯔꯝꯕꯅꯦ
ꯑꯗꯣ ꯅꯪ ꯋꯥꯆꯞꯇ ꯑ ꯆꯪꯉꯣꯕꯀꯣ ꯑꯩ ꯀꯩꯅꯣꯝꯃ ꯍꯣꯔꯦꯟ ꯑ ꯍꯧꯖꯤꯛ ꯌꯦꯡꯉꯣ
ꯑꯣ ꯌꯦꯡꯒꯦ ꯌꯦꯡꯒꯦ
ꯑꯗꯨꯝ ꯐꯔꯦ ꯐꯔꯦ ꯅꯪ ꯀꯩ ꯐꯤ ꯁꯥꯔꯤꯅꯦꯕ
ꯍꯣꯏ ꯑꯩꯗꯣ ꯔꯥꯅꯤ ꯃꯅꯥꯎ
ꯔꯥꯅꯤ ꯃꯅꯥꯎ ꯑꯩꯅ ꯅꯍꯥꯟꯃꯨꯛ ꯍꯪꯕꯗꯨꯔꯣ
ꯑꯥꯎ ꯑꯥꯎ
ꯀꯌꯥꯗ ꯂꯨꯄꯥ ꯀꯌꯥꯗ ꯌꯣꯟꯗꯣꯏꯅꯣꯕ
ꯂꯩ ꯂꯩꯒꯤ ꯃꯈꯥ ꯄꯣꯜꯂꯦꯕ ꯍꯧꯖꯤꯛ ꯑꯩꯈꯣꯏꯅ ꯁꯥꯏꯔꯤꯁꯤꯅ ꯃꯔꯤꯒ ꯆꯥꯍꯨꯝꯃꯨꯛꯀꯤ ꯆꯥꯡꯒꯤꯅꯤ
ꯐꯔꯦ ꯑꯗꯨꯗꯤ ꯑꯩ ꯅꯉꯣꯟꯗꯩ ꯂꯩꯔꯅꯤ ꯃꯊꯪꯗꯤ
ꯍꯣꯏ ꯑꯥ ꯂꯩ ꯂꯤꯁꯤꯡ ꯇꯔꯨꯛ ꯌꯧꯕ ꯑꯗꯨꯅ ꯈꯨꯠ ꯈꯔ ꯆꯪꯉꯦ ꯑꯗꯨꯃꯥꯏꯅ ꯂꯩ ꯈꯨꯠ ꯆꯪꯕꯩ ꯃꯈꯥ ꯄꯣꯟꯅ ꯄꯩꯁꯥ ꯍꯦꯟꯒꯠꯂꯦ
ꯂꯨꯄꯥ ꯂꯤꯁꯤꯡ ꯑꯍꯨꯝꯃꯨꯛ ꯑꯩꯈꯣꯏꯗꯣ ꯑꯩꯈꯣꯏꯗꯣꯝꯗꯗꯤ ꯔꯥꯅꯤꯒꯨꯝꯕꯁꯤꯗꯤꯅꯦ ꯑꯩꯈꯣꯏꯒꯤ ꯂꯨꯄꯥ ꯂꯤꯁꯤꯡ ꯅꯤꯄꯥꯟꯒꯨꯝꯕ ꯃꯥꯄꯟꯒꯨꯝꯕ ꯄꯤꯕꯤꯗꯣꯏ ꯁꯥꯟꯅꯩꯌꯦꯕꯀꯣ
ꯃꯔꯥꯛ ꯇꯥꯥꯏꯕꯤꯗꯣ
ꯑꯥ ꯃꯔꯥꯛ ꯇꯥꯏꯕꯤꯗꯣ ꯂꯤꯁꯤꯡ ꯑꯍꯨꯝꯃꯨꯛꯇꯒ ꯌꯥꯕ ꯌꯥꯎꯕ꯭ꯔꯕ ꯃꯅꯥꯎꯗ ꯃꯄꯥꯟ ꯑ ꯀꯕꯣꯛ ꯈꯒ ꯆꯥꯏꯔꯒ
ꯑꯥ ꯕꯣꯗ ꯑ ꯀꯩꯅꯣ ꯆꯠꯄꯗꯔꯣ ꯅꯥꯀꯟ ꯅꯥꯀꯟ ꯂꯩ ꯆꯠꯄꯤꯗꯔꯣ
ꯎꯝ ꯀꯩꯅꯣꯗ ꯑꯩꯈꯣꯏꯒꯤ ꯀꯕꯣꯛ ꯃꯆꯥ ꯃꯆꯥ
ꯃꯌꯥꯏꯗꯅꯦ ꯃꯌꯥꯏꯗ ꯂꯩ ꯑꯣꯏꯅ ꯆꯥꯏꯊꯣꯛ ꯄꯤꯁꯨ ꯂꯩꯌꯦꯕ ꯑꯗꯨꯝꯕꯗꯗꯤ ꯑꯍꯨꯝꯒ ꯆꯥꯍꯨꯝ ꯆꯥꯝꯃꯔꯤ ꯆꯥꯎꯉꯥ ꯑꯍꯨꯝ ꯆꯥꯎꯉꯥꯃꯨꯛꯇ ꯑꯗꯨꯝ ꯐꯖꯕ ꯐꯪꯉꯅꯦꯕꯀꯣ
ꯎꯝ
ꯑꯗꯨꯒ ꯑꯍꯨꯝꯃꯨꯛ ꯍꯥꯏꯁꯦ ꯀꯕꯣꯛꯇꯣ ꯌꯥꯝꯗꯕꯤꯗ ꯆꯥꯏ ꯇꯥꯔꯒꯕꯨꯗꯤ ꯑꯍꯨꯝꯃꯨꯛꯇꯪ ꯌꯥꯕꯁꯨ ꯌꯥꯏ
ꯎꯝ ꯅꯪꯅ ꯁꯥꯕꯗ ꯈ꯭ꯋꯥꯏꯗꯒꯤ ꯐꯅꯦꯛꯁꯦ ꯑꯩꯈꯣꯏꯔꯣꯝꯗꯔꯣ
ꯎꯝ
ꯑꯩꯈꯣꯏꯔꯣꯝꯗ ꯐꯅꯦꯛ ꯁꯥꯟꯅꯩ ꯐꯅꯦꯛ ꯑꯥ ꯍꯣꯏ ꯑꯆꯝꯕ ꯑꯗꯨꯒꯨꯝꯕ ꯎꯝ ꯃꯄꯥꯟ ꯅꯥꯏꯕꯗꯤ ꯃꯦꯆꯤꯟꯗ ꯃꯣꯏ ꯈꯔꯗꯤ ꯁꯥꯏ ꯌꯥꯝꯗꯤ ꯁꯥꯟꯅꯗꯦ
ꯑꯣ
ꯑꯌꯥꯝꯕꯅꯅꯦ ꯑꯩꯈꯣꯏꯔꯣꯝꯗꯗꯤ ꯎꯝ ꯀꯩꯅꯣꯒꯤ ꯎꯝ ꯅꯥꯒꯥꯒꯤꯀꯣ ꯑꯩꯈꯣꯏꯒꯤ ꯐꯅꯦꯛꯀ ꯐꯤꯒꯁꯦ ꯑ ꯁꯨꯠ ꯁꯨꯠꯇꯣ ꯑꯗꯨ ꯁꯥꯟꯅꯩꯌꯦ ꯖꯂꯥꯟ ꯀꯧꯋꯦꯕ ꯑꯗꯨꯗꯣ ꯑꯁꯥꯃꯟꯗꯣ ꯌꯥꯝ ꯐꯪꯉꯤ ꯈꯣꯠꯂꯦꯅꯀꯣ ꯑꯁ ꯐꯗꯤ ꯌꯥꯝ ꯐꯖꯖꯥꯅꯤ
ꯑꯗꯨꯗꯣ ꯄꯥꯝꯃꯦ
ꯅꯪ ꯁꯦꯠꯀꯦ ꯍꯥꯏꯔꯣ
ꯑꯩ ꯄꯥꯝ
ꯐꯖꯕꯅꯤꯗ ꯄꯛꯀꯅꯤ ꯅꯉꯣꯟꯗꯗꯤ ꯑꯩꯗꯤꯅꯦ ꯑ ꯀꯩ ꯍꯥꯏꯇꯥꯔꯦ ꯎ ꯇꯥꯏꯁꯟꯗꯕ ꯅꯠꯇꯕꯤꯗ ꯑꯩꯈꯣꯏꯒꯤ ꯏꯆꯝ ꯆꯝꯕ ꯑꯩꯈꯣꯏꯅ ꯊꯥꯏꯅ ꯁꯦꯠꯅꯕ ꯐꯅꯦꯛ ꯃꯇꯦꯛꯇꯣ ꯇꯥꯏꯗꯕꯤꯗ ꯁꯦꯠꯄꯤꯔꯣ ꯇꯥꯏꯗꯕꯤꯗ ꯐꯅꯦꯛꯇꯪ ꯑꯣꯟꯂꯤ ꯂꯥꯛꯄꯗꯣ ꯑꯗꯨꯒꯨꯝꯕꯗꯣ ꯑꯥ ꯁꯦꯞ ꯑꯩꯗꯤ ꯋꯥꯡꯕꯅꯤꯅ ꯑꯩꯉꯣꯟꯗꯗꯤ ꯊꯨꯡꯗꯦꯕ ꯑꯗꯨꯗꯨꯒꯤ ꯍꯧꯖꯤꯛꯀꯤ ꯑꯗꯨꯒꯨꯝꯕ ꯐꯅꯦꯛꯇꯣ ꯑꯩꯉꯣꯟꯗꯗꯤ ꯅꯨꯡꯉꯥꯏꯖꯗꯦ
ꯑꯇꯥꯏꯕꯗꯨꯗꯤ ꯑꯩꯉꯣꯟꯗꯁꯨ ꯌꯥꯝ ꯀꯦꯟꯅ ꯇꯧꯗꯣꯏ ꯍꯥꯏꯗꯤ ꯑꯃꯨꯛ ꯑꯇꯥꯏꯕꯁꯨ ꯊꯣꯛꯄ꯭ꯔꯕ
ꯊꯣꯛꯇꯦ ꯑꯗꯨꯕꯨꯗꯤ ꯃꯣꯏꯒꯤꯗꯤ ꯀꯩꯅꯣꯅꯦꯗꯅ ꯑꯌꯥꯝꯕ ꯑꯌꯥꯝꯕꯅꯗꯤ ꯆꯤꯡꯃꯤꯆꯤꯟ ꯏꯅꯥꯎꯁꯤꯡꯒꯤꯗꯤ ꯑꯌꯥꯝꯕꯅ ꯐꯅꯦꯛꯁꯦ ꯀꯩꯅꯣ ꯑꯣꯏꯗ꯭ꯔꯥꯅꯦ ꯑꯩꯈꯣꯏꯒꯤ ꯑꯃꯈꯛ ꯇꯥꯏꯗꯕꯤ ꯑꯣꯏꯗ꯭ꯔꯅꯦ ꯃꯣꯏꯒꯤꯗꯤ ꯑꯥ ꯑꯗꯨꯃꯥꯏꯅ ꯏꯅꯥꯎꯗꯤ ꯐꯖꯅꯤꯗ ꯑꯗꯨꯒꯨꯝꯕ ꯁꯦꯠꯄꯗꯣ
ꯑꯦ ꯑꯦ ꯁꯦꯠꯂ ꯌꯦꯡ ꯇꯥꯔꯦ ꯑꯝꯇ
ꯎꯝ ꯑꯩꯗꯤ ꯑꯩꯈꯣꯏ ꯏꯃꯅ ꯑꯃ ꯑꯩꯒꯤ ꯑꯣꯏꯌꯣꯅ ꯄꯤꯕꯅꯦ ꯑꯩꯅ ꯑꯩꯉꯣꯟꯗ ꯁꯦꯠꯄꯗ ꯊꯣꯡꯁꯨ ꯊꯣꯡꯗꯕꯁꯤꯕꯨ ꯃꯤꯉꯣꯟ ꯄꯊꯣꯛꯈ꯭ꯔꯦ
ꯑꯣ ꯀꯩꯅꯣ ꯁꯗ
ꯕ꯭ꯂꯦꯛꯅꯦ ꯃꯣꯏꯗꯤ ꯀꯩꯅꯣꯅꯦ ꯃꯆꯨ ꯃꯆꯨ ꯐꯖ ꯐꯖꯕ ꯌꯥꯎꯗꯅꯦ ꯕꯥꯏꯑꯣꯗꯦꯠ ꯑꯗꯒꯤ ꯃꯈꯟ ꯃꯈꯟ ꯋꯥꯏꯗꯠꯇꯒꯗꯤ ꯌꯥꯝ ꯐꯖꯥꯠꯅꯤ ꯗꯦꯝꯁꯤꯅ ꯂꯪ ꯑꯃ ꯂꯩꯕꯗꯣ ꯈꯥꯡꯕ꯭ꯔꯥ
ꯑꯥ
ꯗꯦꯝꯁꯤ ꯂꯪꯈꯠꯄꯤꯗꯨꯣ ꯑꯗꯨꯒꯤ ꯂꯪꯗꯨꯅꯒ ꯁꯥꯔꯗꯤ ꯑꯥ ꯀꯩꯅꯣ ꯇꯧꯋꯦ ꯂꯤꯁꯤꯡ ꯑꯃ ꯆꯅꯤꯗ ꯌꯣꯜꯂꯦ ꯂꯤꯁꯤꯡ ꯑꯃ ꯆꯥꯝꯃꯉꯥꯗꯒ ꯐꯅꯦꯛꯇꯒ ꯐꯤ ꯁꯨꯠ ꯇꯔꯥ ꯈꯪꯗꯦꯅꯦ ꯇꯥꯡꯕꯅꯦ ꯑꯗꯣ ꯑꯩꯈꯣꯏ ꯃꯥꯅ ꯌꯣꯟꯕꯗ ꯔꯤꯖꯦꯛ ꯗꯦꯝꯁꯤ ꯑꯥ ꯗꯦꯝꯁꯤꯅ ꯇꯧꯔꯛꯑꯒꯗꯤ ꯇꯥꯡꯕ ꯑꯩꯈꯣꯏꯒꯤ ꯅꯣꯏꯔꯥꯅꯤ ꯁꯥꯕꯗ ꯍꯥꯏꯔꯒꯅ ꯎꯝ ꯀꯤꯅꯥꯔ ꯌꯥꯎꯔꯒ ꯇꯥꯡꯗ꯭ꯔꯣ ꯑꯗꯨꯃꯥꯏꯅ ꯑꯗꯨꯗꯣ ꯅꯪꯅ ꯁꯥꯕ ꯐꯤꯗꯣ ꯍꯣꯔꯦꯟꯝꯐꯇ ꯊꯥꯔꯛ ꯌꯦꯡꯒꯦ ꯑꯩ ꯍꯧꯖꯤꯛꯄꯨꯗꯤ ꯄꯩꯁꯥ ꯂꯩꯇ꯭ꯔꯤ ꯈꯔ ꯂꯩꯔꯒ ꯂꯤꯁꯤꯡ ꯑꯍꯨꯝ ꯆꯥꯝꯃꯉꯥꯒꯨꯝꯕ ꯄꯤꯕ ꯃꯔꯤ ꯌꯧꯗꯕꯗꯣ
ꯑꯥꯎ
ꯑꯃꯇꯪ ꯂꯧꯅꯤꯡꯉꯤ
ꯃꯄꯥꯟ ꯀꯩꯀꯩ ꯃꯆꯨꯗ ꯂꯩꯔꯒꯦ
ꯑꯩꯗꯤ ꯐꯅꯦꯛ ꯂꯥ ꯐꯅꯦꯛ
ꯁꯤꯒꯤ ꯐꯤꯗꯣ ꯃꯆꯨ ꯃꯥꯟꯅꯕꯗꯣ ꯊꯝꯖꯤꯟꯕꯗꯤ ꯀꯥꯟꯅꯗꯦꯗꯅꯀꯣ ꯍꯥꯏꯗꯤ ꯃꯄꯥꯟ ꯃꯆꯨ ꯃꯥꯟꯅꯕꯗꯤ ꯀꯥꯟꯅꯗꯦꯗꯅ ꯃꯈꯜ ꯃꯈꯜ ꯊꯝꯃꯒꯗꯤ ꯑꯗꯨꯗ ꯑꯩꯈꯣꯏꯅ ꯁꯥꯏ ꯃꯆꯨꯁꯦ ꯂꯩꯔꯝ ꯗ꯭ꯔꯒꯗꯤ ꯐꯔꯦ ꯂꯩꯔꯝ ꯇꯥꯔꯒꯗꯤ ꯑꯅꯤꯔꯛ ꯍꯟꯖꯜꯂꯤꯗꯅ
ꯈꯪꯗꯦꯍꯦ ꯍꯧꯖꯤꯛ ꯍꯣꯔꯦꯟꯒꯤ ꯋꯥꯔꯤ ꯅꯠꯇꯦ ꯇꯩꯕ ꯍꯥꯏꯖꯦ
ꯍꯣꯏ ꯍꯣꯏ ꯐꯤꯖꯦ ꯍꯧꯗ ꯉꯥꯏꯔꯤꯗ ꯑꯗꯨꯕꯨꯗꯤ
ꯃꯄꯥꯟ ꯃꯆꯨꯗ ꯂꯩꯀꯥꯡ ꯃꯆꯨꯗꯣ ꯑꯗꯨꯗꯣ ꯑꯃ ꯂꯩꯔꯦ ꯑꯗꯨꯒ ꯑꯈꯣꯏ ꯃꯥꯒꯤ ꯑꯃꯒ ꯑꯅꯤ ꯋꯥꯡꯈꯩ ꯑꯃꯒ ꯋꯥꯡꯈꯩ ꯑꯃꯒ ꯗꯨꯒ ꯔꯥꯅꯤ ꯃꯅꯥꯎ ꯀꯩꯅꯣꯗꯣ ꯎꯝ ꯀꯩ ꯍꯥꯏꯗꯣꯏꯅꯣ ꯕꯣꯔꯗꯔ ꯆꯠꯄꯗꯣ ꯑꯗꯨ ꯃꯒ
ꯑꯅꯤꯗꯤ ꯁꯨꯔꯦ ꯑꯩꯈꯣꯏ ꯃꯥꯖꯨ ꯌꯥꯝ ꯄꯥꯝꯖꯕ ꯂꯩꯀꯥꯡ ꯃꯆꯨꯗꯣ ꯑꯩꯖꯨ ꯄꯥꯝꯖꯕ ꯑꯗꯨꯒꯤ
ꯑꯈꯣꯏꯁꯨ ꯈꯔ ꯈꯔ ꯁꯥꯕꯁꯤꯗ ꯂꯣꯏꯔꯛꯄꯗ ꯑꯃꯃꯝ ꯂꯧꯁꯜ ꯂꯧꯕ ꯅꯠꯇ꯭ꯔꯗꯤ ꯍꯌꯦꯡ ꯍꯥꯏꯗꯤ ꯃꯤꯉꯣꯟꯗꯒꯤ ꯑꯃꯨꯛ ꯂꯩꯕ ꯗꯨꯗꯤ ꯄꯩꯁꯥꯗꯣ ꯃꯌꯥꯝ ꯍꯥꯏꯗꯤ ꯑꯩꯈꯣꯏ ꯏꯁꯥꯅ ꯁꯥꯖꯔꯤꯉꯩꯗ ꯂꯧꯁꯜꯍꯧꯕꯅ ꯐꯔꯦ ꯑꯃꯃꯝ ꯂꯧꯁꯟꯍꯧꯋꯦ ꯑꯗꯣ
ꯑꯗꯨꯗꯤ ꯌꯥꯝꯃꯝꯃꯅꯤ ꯅꯪꯒꯤꯗꯤ
ꯑꯍꯨꯝ ꯃꯔꯤꯃꯨꯛꯇ ꯉꯥꯏꯔꯤꯗ
ꯐꯤ ꯂꯩ ꯐꯤ ꯅꯥꯉꯣꯟꯗꯩꯩ ꯋꯥꯏꯕ ꯂꯥꯛꯇꯥꯔꯦ
ꯌꯥꯏꯌꯦ ꯂꯥꯛꯑꯣ ꯐꯤꯒꯨꯝꯕꯖꯦ ꯍꯧꯖꯤꯛꯇꯤ ꯃꯈꯜ ꯃꯈꯜꯅꯦ ꯊꯝꯅꯩꯖꯦ ꯑꯗꯣ ꯑꯩꯈꯣꯏꯅꯗꯕꯨ ꯃꯨ ꯉꯝꯗꯕ ꯐꯅꯦꯛꯁꯨ ꯆꯥꯅꯕꯗꯣ ꯊꯝꯕ ꯉꯝꯗꯦꯕ ꯑꯩꯖꯨ ꯍꯧꯖꯤꯛ ꯐꯥꯎꯗꯤ ꯉꯝꯗ꯭ꯔꯤ
ꯐꯅꯦꯛꯇꯤ ꯐꯅꯦꯛꯇꯤ ꯑꯍꯨꯝ ꯃꯔꯤ ꯃꯉꯥ ꯂꯩꯍꯧꯔꯦ ꯑꯗꯨꯖꯨ ꯆꯨꯝꯅꯒꯤ ꯀꯩꯅꯣꯗꯣ ꯂꯤꯁꯤꯡ ꯑꯝ ꯆꯅꯤ ꯅꯥꯏꯟ ꯐꯤꯐꯇꯤ ꯀꯩꯅꯣ ꯗ ꯌꯣꯟꯕꯗꯣ ꯂꯤꯁꯤꯡ ꯑꯃꯗ ꯌꯣꯟꯕꯗꯣ
ꯑꯣ
ꯍꯥꯏꯗꯤ ꯑꯇꯥꯡꯕꯗꯣ ꯂꯤꯁꯤꯡ ꯑꯍꯨꯝ ꯄꯤꯕ ꯑꯗꯒꯤ ꯂꯤꯁꯤꯡ ꯃꯌꯥꯝ ꯄꯤꯕ ꯑꯗꯨ ꯂꯩꯔꯨꯔꯒ ꯃꯆꯨ ꯁꯤꯅꯤꯡꯉꯛꯄꯗ ꯉꯝꯃꯣꯏꯗꯅ ꯑꯗꯨꯗꯨꯒꯤ ꯈꯜꯂꯒ ꯑꯍꯣꯡꯕꯗꯣ ꯑꯣꯏꯅ ꯂꯩꯕ
ꯍꯣꯏ ꯃꯆꯨ ꯈꯔ ꯐꯖꯕ ꯍꯥꯏꯗꯤ ꯑꯗꯨꯝ ꯑꯃꯒꯖꯨ ꯄꯥꯕꯗ ꯆꯥꯛꯆꯥ ꯍꯩꯖꯥꯟꯅꯕ ꯑꯗꯒꯤ ꯀꯨꯝꯍꯩ ꯍꯔꯥꯎ ꯊꯣꯛꯄ ꯀꯥꯟꯗꯁꯨ ꯁꯦꯠꯄ ꯌꯥꯕꯗꯨꯗꯅ ꯈꯔ ꯑꯇꯥꯡꯕꯗꯣ ꯂꯩꯒꯦꯅ ꯑꯩꯖꯨ ꯈꯜꯂꯤꯅꯤ ꯑꯃ ꯑꯗꯨꯒ ꯁꯨꯝ ꯄꯥꯅꯕ ꯍꯥꯏꯗꯤ ꯆꯥꯅꯅꯕ ꯉꯥꯏꯍꯥꯛꯀꯤ
ꯍꯣꯏ
ꯑꯗꯨꯅ ꯑꯩꯖꯨ ꯂꯤꯁꯤꯡ ꯑꯃ ꯄꯤꯕ ꯑꯗꯥꯏ ꯃꯨꯛꯇꯪ ꯄꯤꯕꯗꯣ ꯑꯗꯨ ꯄꯥꯝꯃꯦ
ꯎꯝ ꯄꯩꯁꯥꯖꯦ ꯌꯥꯝ ꯄꯥꯏꯕ ꯅꯠꯇꯕꯅꯤꯅꯅꯦ ꯑꯇꯥꯡꯕꯗꯣ ꯑꯃꯒꯨꯝꯕ ꯑꯅꯤꯒꯨꯝꯕ ꯊꯝꯒ꯭ꯔꯥ ꯂꯣꯏꯔꯦ ꯎꯝ ꯀꯩꯅꯣꯅꯤꯗ ꯑꯩꯈꯣꯏꯅ ꯐꯤꯔꯣꯜ ꯁꯦꯠꯄꯗ ꯑꯣꯔꯤꯖꯤꯅꯦꯜꯒꯤ ꯑꯇꯥꯡꯕ ꯑꯃ ꯁꯦꯠꯈꯤꯕꯕꯨꯗꯤ ꯑꯥ ꯈꯔ ꯃꯔꯛ ꯁꯥꯔꯛꯇ ꯂꯩꯕꯗꯣ ꯑꯍꯨꯝ ꯃꯔꯤ ꯁꯦꯠꯄꯅ ꯐꯩꯌꯦꯅ ꯇꯧꯕꯗꯣ ꯑꯗꯨꯃꯥꯏꯅ
ꯐꯩꯌꯦ
ꯑꯩ ꯁꯤꯁꯦ ꯁꯤꯁꯦ ꯐꯣꯇꯣ ꯊꯥꯔꯀꯦ ꯌꯥꯡꯑꯣ ꯅꯤ
ꯊꯔꯣ ꯊꯔꯣ ꯑꯩꯅ ꯑꯩꯅ ꯈꯜꯂꯦꯕꯀꯣ ꯏꯅꯥꯎꯁꯦ ꯐꯤ ꯐꯖ ꯐꯖꯕ ꯏꯜꯂꯦꯅ
ꯑꯦ ꯑꯦ
ꯑꯗꯨꯒꯗꯤ ꯁꯥꯕꯒꯤ ꯑꯣꯏ ꯂꯩꯔꯝꯃꯦ
ꯑꯩꯗꯤ ꯐꯤ ꯁꯥꯕꯁꯦ ꯍꯥꯏꯗꯤ ꯍꯩꯅꯤꯡꯉꯦꯕꯀꯣ ꯑꯗꯨꯒ ꯅꯣꯏꯒꯤ ꯂꯩ ꯂꯣꯟꯕꯗꯣ ꯑꯗꯨꯗꯣ ꯑꯩꯗꯤ ꯀꯩ ꯍꯥꯏꯇꯥꯔꯦ ꯎꯝ ꯃꯤꯠ ꯁꯣꯛꯄ ꯃꯤꯠꯁꯦ ꯀꯨꯏꯅꯅꯦ ꯀꯨꯏꯅ ꯅꯣꯟꯊꯔ ꯌꯦꯡꯕꯗꯣ ꯉꯝꯃꯣꯏꯗꯕ ꯃꯤꯠꯀꯥ ꯅꯥꯔꯛꯇ꯭ꯔꯣ ꯅꯪꯕꯣ
ꯍꯧꯖꯤꯛ ꯐꯥꯎꯒꯤꯗꯤ ꯀꯩꯁꯨ ꯊꯣꯏꯗꯣꯛꯄ ꯇꯧꯗꯦ ꯁꯤꯁꯦ ꯁꯨꯝ ꯀꯨꯞꯄꯁꯤꯗꯅꯦ ꯃꯤ ꯃꯌꯥꯝ ꯄꯥꯈꯠꯅꯕꯅꯦꯕꯀꯣ ꯂꯪꯁꯦ ꯇꯠ ꯀꯗ꯭ꯔꯥ ꯑꯗꯒꯤ ꯃꯤꯠꯁꯦ ꯎꯔꯣꯏꯗ꯭ꯔꯥꯅ ꯑꯗꯨꯕꯨ ꯑꯥ ꯂꯪꯁꯦ ꯀꯩꯁꯨ ꯇꯠꯀꯟꯕ ꯂꯪ ꯅꯠꯇꯦ ꯌꯥꯝ ꯀꯜꯂꯦꯕ ꯁꯤ ꯂꯪꯁꯦ ꯋꯥꯡꯈꯩ ꯋꯥꯡꯈꯩꯒꯤ ꯂꯪꯒꯨꯝꯕꯁꯦ ꯁꯤꯁꯤꯅ ꯑꯃꯨꯛ ꯌꯥꯝ ꯇꯥꯠꯀꯟꯕꯅꯦꯕ ꯁꯨꯝꯕꯁꯤꯅ ꯇꯥꯠꯀꯟꯗ꯭ꯔꯦ ꯁꯤꯁꯦ
ꯎꯝ
ꯑꯥ ꯃꯄꯟ ꯑꯃꯨꯛ ꯌꯨꯡꯈꯠꯂꯛꯄꯗ ꯃꯄꯥꯟꯗ ꯑꯃꯨꯛ ꯂꯩ ꯂꯣꯡꯂꯛꯈꯤꯗꯣꯏꯅꯦ ꯍꯥꯏꯗꯤ ꯑꯥ ꯑꯗꯨꯅ ꯃꯔꯤꯒ ꯆꯍꯨꯝ ꯑꯗꯨꯋꯥꯏ ꯌꯣꯜꯂꯦ
ꯏꯃꯥ ꯑꯩ ꯄꯥꯝꯃꯦ ꯑꯩ ꯐꯅꯦꯛ ꯃꯆꯨ ꯉꯔꯥꯡ ꯅꯍꯥꯟ ꯂꯩꯔꯛꯑꯦ ꯍꯥꯏꯕ ꯑꯗꯨꯗꯣ
ꯑꯌꯥ
ꯁꯤ ꯃꯆꯨꯁꯦ ꯐꯅꯌꯥꯝ ꯀꯨꯏꯕꯧ ꯑꯗꯨꯝ ꯂꯩꯒꯤꯅꯤꯌꯦ ꯃꯄꯥꯟ ꯃꯆꯨꯖꯦ ꯃꯄꯥꯟ ꯃꯆꯨꯁꯦ ꯐꯤ ꯇꯔꯥꯒ ꯍꯨꯝꯗꯣꯏꯅꯦꯕꯀꯣ ꯃꯔꯤ ꯃꯉꯥ ꯁꯔ ꯗ ꯉꯥꯏꯔꯤꯕ ꯑꯗꯨ ꯑꯣꯏꯇꯥꯔꯗꯤ ꯃꯁꯥꯒꯤ ꯐꯤ ꯍꯥꯏꯗꯤ ꯂꯪꯁꯦ ꯃꯣꯏꯅ ꯑꯥꯗ ꯐ ꯐꯤ ꯍꯧꯕꯤ ꯅꯨꯄꯤꯗꯨꯅ ꯎꯝ ꯂꯩꯇꯛ ꯍꯥꯏꯅ ꯑꯃ ꯑꯩꯈꯣꯏꯒꯤ ꯎꯝ ꯗꯥꯛ ꯑꯃꯃꯝ ꯊꯝꯃꯛꯑꯦꯕꯀꯣ ꯐꯤ ꯑꯃꯃꯝꯒꯤ ꯑꯗꯨꯗꯣ ꯃꯣꯏꯅ ꯃꯌꯥꯝ ꯆꯥꯎ ꯆꯥꯎꯅ ꯊꯝꯃꯛ ꯄꯒꯤ ꯃꯣꯏꯒꯤ ꯐꯤ ꯃꯁꯤꯡꯗꯨꯒ ꯑꯩꯈꯣꯏꯅ ꯄꯥ ꯑꯩꯈꯣꯏꯅ ꯁꯥꯔ ꯐꯤ ꯃꯁꯤꯡꯁꯤꯒ ꯍꯥꯏꯗꯤ ꯑꯩꯈꯣꯏꯅ ꯁꯥꯏꯅ ꯑꯃꯨꯛ ꯀꯥꯞ ꯑꯣꯜꯂꯒ ꯑꯥ ꯆꯩ ꯑꯣꯠꯂꯒ ꯁꯥꯕꯅꯦꯕꯀꯣ ꯂꯩ ꯃꯌꯥꯏꯒꯤ ꯂꯩꯁꯦ ꯁꯤ ꯌꯧꯔꯗꯤ ꯁꯥꯕ ꯌꯥꯔꯦ ꯑ ꯃꯔꯤ ꯁꯨꯔꯒꯗꯤ ꯃꯇꯣꯟ ꯑꯃꯨꯛ ꯆꯪꯕꯤꯕꯅ ꯇꯧꯕꯁꯤꯗ ꯂ ꯐꯤꯁꯦ ꯑꯃꯨꯛ ꯑꯃ ꯑꯅꯤꯗꯤ ꯊꯣꯛꯇꯣꯏꯅꯦꯕ ꯐꯤ ꯇꯔꯥꯗ ꯐꯤ ꯑꯃ ꯊꯣꯛꯑꯦꯕꯀꯣ
ꯑꯗꯣ ꯁꯤꯁꯦ ꯅꯪꯒꯤꯁꯦ ꯀ꯭ꯔꯤꯝꯅꯦꯕ
ꯃꯆꯨꯁꯦ ꯐꯤꯁꯤꯒꯤ ꯋꯥ‍꯭ꯌꯏꯂ ꯑꯗꯨ ꯁꯪꯗꯣꯏꯔꯕ
ꯑꯩꯈꯣꯏꯗꯤ ꯁꯪꯉꯔꯣꯏ ꯃꯣꯏꯒꯤ ꯑ ꯐꯤꯂꯧꯕꯤꯅ ꯂꯧꯈ꯭ꯔꯅꯤꯗꯅꯀꯣ ꯃꯣꯏꯅ ꯑꯥꯃꯨꯛ ꯑꯗꯥ ꯐꯅꯦꯛꯀ ꯆꯥꯅꯕꯗꯣ ꯃꯆꯨ ꯑꯗꯨ ꯃꯣꯏꯅ ꯄꯥꯔ ꯄꯥꯔꯒ ꯁꯪꯉꯅꯤ ꯑꯗꯨꯒ ꯈꯣꯏꯁꯤꯗꯒꯤ ꯑꯗꯨꯝ ꯑꯁꯥꯕ ꯑꯣꯏꯅ ꯂꯧꯖꯒꯦ ꯍꯥꯏ ꯃꯤꯁꯤꯅ ꯑꯃꯨꯛ
ꯍꯣꯏ ꯃꯁꯥꯅ ꯂꯧꯔꯀꯥꯟꯗ ꯑꯃꯨꯛ ꯁꯪꯖꯔꯅꯤ
ꯃꯆꯨꯁꯦ ꯆꯥꯟꯅꯔꯤꯔꯥ ꯆꯥꯟꯅꯗ꯭ꯔꯤꯔ ꯈꯪꯗ꯭ꯔꯦ ꯍꯣꯔꯦꯟ ꯑꯝꯇ ꯌꯦꯡ ꯇꯥꯔꯦ
ꯑꯁꯪꯕꯗ ꯌꯥꯝ
ꯆꯥꯟꯅꯔꯁꯨ ꯆꯥꯟꯅꯗ꯭ꯔꯁꯨ ꯑꯩ ꯑꯗꯨꯒꯤ ꯃꯄꯥꯟ ꯃꯆꯨꯗꯣ ꯌꯥꯝ ꯄꯥꯝꯃꯦ ꯄꯥꯝꯃꯦ ꯑꯩ ꯍꯣꯔꯦꯟ ꯐꯣꯇꯣ ꯊꯥꯔꯛ ꯀꯦꯕꯀꯣ ꯑꯗꯨꯒ ꯑꯗꯨꯝ ꯌꯦꯡꯉꯣ ꯆꯥꯟꯅꯕ꯭ꯔꯥ ꯆꯥꯟꯅꯗꯕ꯭ꯔꯥꯗꯣ ꯈꯪꯅꯤ ꯑꯗꯣ ꯅꯪꯒꯤ ꯍꯌꯦꯡ ꯑ ꯐꯤ ꯁꯨꯝ ꯁꯥꯔꯛꯑꯒ ꯃꯔꯛ ꯍꯥꯏꯗꯣꯏꯔ ꯐꯅꯌꯥꯝ ꯀꯨꯏꯁꯜꯂꯛꯄꯒꯤꯗꯣ ꯂꯣꯏꯔꯝꯗꯥꯏꯒꯤꯗꯨꯗ ꯑꯣꯏꯅ ꯌꯦꯡꯒꯦ ꯄꯩꯁꯥ ꯂꯩꯔꯗꯤ ꯂꯧꯒꯦ ꯑꯩꯒꯤꯖꯦ ꯌꯦꯂꯣ ꯆꯪꯗꯣꯏꯔ ꯀꯔꯤ ꯑꯣꯏꯗꯣꯏꯅꯣ ꯈꯪꯗ꯭ꯔꯦ ꯐꯣꯇꯣ ꯀꯥꯞꯄꯗ ꯑꯩꯗꯤ ꯅꯍꯥꯟ ꯒ꯭ꯔꯤꯟ ꯃꯥꯟꯈꯤꯕꯅꯦꯕ ꯑꯗꯨꯒꯗꯤ ꯌꯦꯂꯣ
ꯁꯤꯁꯦ ꯑꯩꯈꯣꯏꯒꯤ ꯃꯄꯥꯥꯟ ꯃꯆꯨꯁꯦ ꯑꯁꯪꯕꯗ ꯌꯦꯂꯣ ꯍꯥꯏꯐꯦꯠ ꯆꯪꯕ ꯃꯆꯨꯗꯣ ꯑꯣꯏꯗꯣꯏꯅꯦꯕ
ꯍꯥ
ꯈꯣꯏꯒꯤ ꯃꯄꯥꯟ ꯃꯆꯨꯁꯦ ꯄꯨꯔꯥ ꯑꯁꯪꯕ ꯅꯠꯇꯦꯕ ꯑꯁꯪꯕꯗꯅꯦ ꯌꯦꯂꯣ ꯈꯤꯇꯪ ꯆꯪꯕ ꯃꯆꯨ ꯑꯣꯏꯗꯣꯏꯅꯦꯕ
ꯑꯩꯒꯤ ꯍꯧꯖꯤꯛ ꯍꯧꯖꯤꯛ ꯐꯅꯦꯛꯁꯦ ꯑꯩꯅ ꯅꯍꯥꯟ ꯂꯩꯔꯛꯏꯗꯨ ꯁꯤꯔꯅꯦ ꯋꯥ꯭ꯌꯠꯀ ꯂꯥꯡꯉꯦꯅꯦ ꯑꯩꯅ ꯂꯩꯔꯛꯏꯁꯤꯗꯤ ꯉꯥꯎꯔꯕꯤꯅꯤ ꯄꯨꯔꯥ ꯋꯥꯈꯟꯁꯦ
ꯀꯌꯥ ꯄꯤꯕꯗꯅ ꯂꯩꯔꯛꯏꯅꯣ
ꯑꯍꯣꯡꯕꯗꯨꯅꯤꯗ ꯇꯥꯡꯕꯒ ꯁꯦꯠꯄ ꯉꯝꯖꯔꯣꯏ ꯑꯩ ꯑꯩꯗꯤ ꯂꯥꯏꯔꯕꯤꯅꯦꯗꯣ
ꯑꯩ ꯌꯦꯡꯒꯦ ꯐꯅꯦꯛꯇꯣ